ꯊꯣꯛꯂꯩ ꯊꯣꯛꯂꯩ ꯇꯤꯟꯅꯤ ꯌꯥꯎ ꯊꯥꯔꯇꯤ ꯑꯩꯠꯇꯤ ꯐꯤꯞꯇꯤ ꯃꯤꯅꯤꯠꯅꯦ ꯍꯥꯞꯆꯤꯟꯒꯤꯝꯅꯤ
ꯎꯝ ꯑꯗꯨꯒ ꯑꯗꯨꯗꯣ ꯄꯨꯂꯞ ꯂꯣꯏꯔꯀꯥꯟꯗ ꯁꯥꯇ꯭ꯔ ꯃꯪ ꯃꯉꯥ ꯁꯥꯟꯅꯧ ꯍꯥꯏꯌꯦꯕꯀꯣ ꯃꯣꯏꯅ
ꯑꯪ ꯑꯥ
ꯑꯅꯦꯝꯕꯅꯥ ꯑꯃꯅꯦ ꯑꯗꯨꯒ ꯑꯋꯥꯡꯕꯅꯥ ꯃꯉꯥꯅꯦ ꯑꯩ ꯃꯉꯥꯗ ꯅꯝꯖꯤꯟꯒꯔꯦ ꯑꯗꯨꯒ ꯀꯣꯜ ꯇꯧꯕꯒꯤꯗꯣ ꯑꯃꯨꯛ ꯊꯣꯛꯂꯛꯑꯦ
ꯑꯣ ꯀꯩꯅꯣ ꯇꯧꯕ ꯅꯝꯃꯝꯗ꯭ꯔꯤ ꯑꯗꯨꯒꯤ ꯐꯤꯞꯇꯤꯟ ꯃꯤꯅꯠ ꯑꯝꯃꯝꯃꯒ ꯑꯃꯨꯊꯣꯂꯛꯑꯦ ꯑꯗꯨꯗꯩ ꯅꯃꯃꯝꯗ꯭ꯔꯤ
ꯎꯝ
ꯑꯗ ꯄꯨꯡꯍꯥꯡꯗ ꯍꯪꯉꯦ ꯑꯁ ꯄꯨꯡ ꯄꯨꯡꯃꯦꯠꯇ ꯃꯦꯠꯈꯤꯕꯅꯦ ꯑꯩꯁꯨ ꯀꯔꯤ ꯋꯥꯔꯤ ꯁꯥꯅꯩꯕ ꯒꯤ ꯑꯇꯣꯞꯄ ꯗꯪꯅ ꯍꯥꯏꯗꯣ ꯑꯝꯇ ꯅꯠꯇꯦ ꯅꯥꯏꯁ
ꯑꯗꯒꯤ ꯏꯕꯥꯅꯤ ꯋꯥꯔꯤ ꯁꯥꯟꯅꯕꯗꯨ ꯀ ꯀꯩ ꯀꯩꯅꯣ ꯍꯥꯏꯗꯣ ꯔꯥꯏꯁ ꯅꯤꯇꯤ ꯌꯥꯎꯕ꯭ꯔꯥ ꯙꯔꯃ ꯌꯥꯎꯕ꯭ꯔꯥ ꯀꯔꯤ ꯀꯔꯤꯅꯣ ꯌꯥꯝ ꯍꯥꯏꯔꯛ ꯀꯩꯅꯣ ꯃꯊꯛꯀꯤꯁꯦ ꯑꯝꯇ ꯌꯥꯎꯗꯦ ꯄꯦꯔ
ꯑ ꯑꯗꯨꯅꯦ ꯑꯗꯒꯤ ꯀꯔꯤ ꯋꯥꯉꯥꯡ ꯁꯤꯖꯤꯟꯅꯕꯗꯥ ꯀꯔꯤ ꯑꯊꯤꯕ ꯋꯥꯍꯩ ꯁꯤꯖꯤꯟꯅꯕ꯭ꯔꯥ ꯀꯩꯅꯣ ꯃꯔꯥꯡꯕꯣ ꯈꯪꯗꯦꯗꯥꯏꯅ ꯍꯥꯏ ꯁꯤꯖꯤꯟꯅꯗꯦ ꯍꯥꯏꯔꯝꯕꯅꯦ
ꯃꯣꯏꯁꯦ ꯁꯤꯁꯦ ꯃꯅꯤꯄꯨꯔ ꯃꯆꯥ ꯅ ꯂꯤꯡꯈꯠꯂꯤ ꯖꯥꯠꯂꯣ
ꯈꯪꯗꯦ ꯑꯇꯣꯞꯄ ꯂꯣꯟꯁꯨ ꯌꯥꯝ ꯌꯥꯎꯕ ꯃꯥꯜꯂꯦ
ꯑꯥ ꯑꯗꯒꯤ ꯃꯅꯤꯄꯨꯔꯤꯒꯤ ꯂꯣꯟꯁꯤꯁꯨ ꯌꯥꯎꯋꯤ
ꯎꯝ
ꯑꯗ ꯑꯩꯅ ꯑꯦꯞꯁ ꯑꯃ ꯊꯦꯡꯅꯈ꯭ꯔꯦꯕ
ꯎꯝ
ꯑꯗꯣ ꯀꯩꯅꯣ ꯁꯤꯁꯨ ꯁꯤꯒꯨꯝꯕꯗꯤ ꯑꯣꯏꯗꯣꯏꯅꯦꯕ ꯀꯣ ꯑꯗꯨꯒ ꯑꯩꯒꯤꯗꯨꯅ ꯗꯥꯏꯔꯦꯛ ꯔꯦꯖꯤꯁ ꯇ ꯇꯧꯕꯗꯨ ꯇꯧꯔꯒ ꯌꯥꯗꯤ ꯌꯥꯗꯕ ꯑ ꯀꯩꯅꯣ ꯇꯧꯗꯦ ꯔꯦꯖꯤꯁ ꯁ꯭ꯇꯔꯗꯤ ꯇꯧꯔꯦ ꯑꯗꯨꯒꯅꯦ ꯑꯥ ꯃꯣꯏꯒꯤꯗꯨꯗ ꯀꯃꯥꯏꯅꯣ ꯃꯣꯏꯅ ꯚꯣꯏꯁ ꯔꯦꯀꯣꯔꯠ ꯃꯅꯤꯄꯨꯔꯤꯒꯤ ꯚꯣꯏꯁ ꯔꯦꯀꯣꯔꯠꯁꯦ ꯊꯥꯗꯣꯔꯛꯑꯅꯦꯕ ꯑꯗꯨꯒꯤ ꯚꯣꯏꯁ ꯔꯦꯀꯣꯠꯇꯣ ꯑꯗꯨꯝ ꯁꯨꯃꯥꯏꯅ ꯆꯦꯆꯦ ꯏꯕꯥꯟꯅꯤ ꯋꯥꯔꯤ ꯁꯥꯟꯅꯩꯁꯦ ꯁꯤꯒꯤ ꯋꯥꯔꯤꯁꯦ ꯁꯥꯟꯅꯕꯩ ꯃꯑꯣꯡꯁꯤꯅꯦ ꯃꯣꯏ ꯊꯥꯗꯣꯔꯛ ꯑꯗꯨꯒ ꯑꯗꯨꯒꯤꯗꯤ ꯑꯗꯣ ꯑꯃꯨꯛ ꯑꯩꯅ ꯑꯃꯨꯛ ꯃꯅꯤꯄꯨꯔꯗ ꯏꯁꯀ꯭ꯔꯤꯞꯇꯣ ꯑꯣꯏꯅ ꯃꯦꯁꯦꯁ ꯑꯣꯏꯅ ꯇꯥꯛ ꯇꯧꯔꯒ ꯃꯣꯏꯗ ꯑꯃꯨꯛ ꯊꯥꯗꯣꯏꯕ꯫
ꯑ ꯑꯁ
ꯌꯥꯏ ꯌꯥꯗꯦꯅ ꯑꯗꯨꯝ ꯇꯧꯋꯦ ꯑꯗꯨꯝ ꯇꯧꯈꯤꯗ꯭ꯔꯦ ꯑꯗꯨꯝ꯫ ꯁꯤꯗꯤ ꯈꯪꯗꯦ꯫
ꯃꯤ ꯃꯔꯤꯅꯤ ꯁꯥꯥꯟ ꯗꯨꯁꯦ꯫
ꯃꯤ ꯃꯔꯤ
ꯎꯝ꯫
ꯑꯣ ꯇꯤꯆꯦ ꯏꯕꯥꯅꯤ ꯑꯃ ꯂꯩꯔꯦ ꯑꯗꯨꯒ ꯑꯣꯂꯤꯅꯥꯒ ꯑꯃ ꯁꯥꯟꯅꯔꯕ ꯑꯗꯨꯒ ꯆꯦ ꯃꯣꯅꯤꯀꯥ ꯑꯗꯨꯒ ꯑꯃ
ꯎꯝ ꯈꯪꯗꯦ ꯑꯩꯗꯣ ꯃꯣꯏꯅ ꯃꯤ
ꯁꯨꯔꯕꯥ
ꯈꯪꯗꯦ ꯃꯣꯏꯅ ꯃꯤ ꯄꯤꯔꯛꯀꯅꯤ ꯍꯥꯏ ꯑꯩ ꯁꯨꯝ ꯌꯥꯎꯁꯟꯅꯤꯡꯕ ꯃꯤ ꯄꯤꯗꯨ ꯄꯤꯔꯛꯀꯦ ꯃꯣꯏ ꯍꯥꯏꯅ꯫
ꯑꯣ꯫
ꯑꯣꯂꯤꯅꯥꯗ ꯁꯥꯟꯅꯕ ꯌꯥꯗꯣꯏ ꯃꯥꯟꯗꯦꯗ꯫ ꯗ ꯃꯥ ꯌꯥꯗꯦ ꯍꯥꯏꯗꯣ꯫
ꯍꯣꯏ ꯃꯥꯅꯗꯤ ꯈꯪꯗꯦ ꯍꯌꯦꯡ ꯌꯥꯅꯤ ꯃꯥꯅꯗ ꯅꯝꯕꯔ ꯍꯥꯞꯄꯗ ꯁꯣꯏꯔꯝꯃꯤꯌꯦ꯫
ꯑꯣ ꯑꯗꯨꯗꯤ ꯅꯪ ꯅꯥ ꯉꯁꯥꯏꯖꯨꯂꯤꯅꯥꯒ ꯑꯃꯝ ꯁꯥꯟꯅꯅꯤ꯫
ꯑꯝ꯫
ꯄꯤꯖꯔꯛꯅꯤ꯫
ꯅꯣꯏ ꯔꯦꯟ ꯃꯤ ꯀꯌꯥ ꯂꯩꯅꯣ
ꯑ ꯑꯩꯒꯤ ꯔꯦꯟꯁꯤ ꯁꯨꯃꯥꯏ ꯇꯧꯋꯦꯕ ꯃꯣꯏꯗꯣ ꯀꯩꯅꯣ ꯗꯥꯏꯔꯦꯛ ꯁꯥꯇ꯭ꯔꯗꯤ ꯑꯩ ꯈꯇ ꯂꯩꯌꯦ
ꯑꯣ
ꯇꯣꯞꯄꯗꯤ ꯃꯣꯏ ꯐꯦꯝꯂꯤ ꯐꯦꯝꯂꯤ ꯄꯨꯂꯞ ꯄꯨꯂꯞ ꯂꯩꯕꯗꯨ ꯑꯗꯨꯃꯥꯏ ꯑꯣꯏ ꯂꯩ
ꯑꯣ
ꯎꯝ ꯀꯩꯅꯣ ꯇꯧꯕꯗꯣ ꯂꯝ ꯀꯀꯩꯗꯤ ꯑꯗꯨꯝ ꯆꯥꯎꯅ ꯂꯩꯌꯦꯕ ꯂꯩꯖꯦ
ꯅꯨꯡꯉꯥꯏꯕ ꯅꯊꯟꯇ ꯁꯥꯇ꯭ꯔ ꯂꯩꯗꯨꯕ
ꯎꯝ ꯑꯗꯨꯝ ꯅꯨꯡꯗꯤ ꯅꯨꯡꯉꯥꯏꯊꯦ
ꯅꯃꯥꯥꯅꯕꯤ ꯀꯧꯁꯤꯜꯂ ꯂꯩꯌꯨ ꯌꯥꯗ꯭ꯔꯥ
ꯑꯩꯅ ꯑꯩꯅꯗꯤ ꯑꯩꯈꯣꯏꯕꯣꯛꯇ ꯏꯃꯥꯟꯅꯕꯤꯑꯝꯒ ꯂꯩꯖꯤꯔꯅ ꯇꯧꯕꯅꯦꯕ
ꯎꯝ
ꯗ ꯃꯣꯏꯒꯤ ꯀꯩꯅꯣ ꯄꯣꯠ ꯆꯩꯩ ꯊꯝꯕꯗꯣ ꯑꯗꯨꯗ ꯁꯨꯝ ꯍꯥꯏꯗꯤ ꯁꯨꯝ ꯍꯥꯏꯗꯤ ꯏꯃꯥꯟꯅꯕꯤꯗꯨꯅ ꯀꯩꯏꯝ ꯈꯟꯗ꯭ꯔꯖꯨ ꯑꯩꯅ ꯀꯩꯏꯝ ꯈꯟꯗ꯭ꯔꯖꯨ ꯃꯣꯏ ꯋꯥꯈꯟꯗꯨꯗ ꯁꯨꯝ ꯅꯨꯡꯉꯥꯏꯇꯦ ꯄꯣꯠ ꯆꯩꯩ ꯊꯝꯕꯅꯤꯅꯅ ꯍꯥꯏꯕ ꯑꯗꯨꯗꯗ ꯑꯗꯨꯝ ꯍꯣꯏꯅꯦ ꯑꯗꯨꯝ ꯂꯩ ꯑꯣꯝꯗ
ꯎꯝ ꯑꯩꯈꯣꯏꯕꯨꯗꯤ ꯑꯩꯈꯣꯏꯅ ꯂꯩꯔꯤꯗꯨꯗꯤ ꯁꯥꯇ꯭ꯔ ꯉꯥꯛꯇꯅꯦꯕ
ꯑꯣ ꯄꯖ ꯍꯝ ꯅꯥꯏꯔꯤꯕꯁꯦ
ꯎꯝ ꯑꯩ ꯍꯧꯖꯤꯛ ꯑꯃ ꯂꯩ ꯃꯔ ꯆꯥꯝꯅ ꯒ ꯊ
ꯎꯝ
ꯑꯦꯖꯥ ꯅꯨꯡꯉꯥꯏꯈ꯭ꯔꯕ ꯅ ꯑꯟꯇ
ꯅꯨꯡꯉꯥꯏꯒꯤꯦ
ꯎꯝ
ꯁꯤ ꯁꯤꯗꯤ
ꯅꯨꯡꯉꯥꯏ ꯑꯗꯨꯝ ꯃꯃꯥꯡꯒ ꯌꯦꯡꯉꯣꯗꯤ ꯍꯟꯇꯛ ꯍꯦꯜꯂꯦ
ꯍ ꯑꯩꯁꯨ
ꯍꯟꯇꯤꯃꯣ ꯑꯣꯖꯥ ꯑꯗꯣ ꯀꯩ ꯍꯥꯏꯇꯥꯔꯦ ꯈꯔ ꯄꯤꯊꯣꯛꯄ ꯍꯥꯏꯒꯗ꯭ꯔꯥ ꯑꯦ ꯄꯥꯁ ꯇꯧꯅꯕꯅꯦꯅ
ꯑꯥ ꯑꯩꯈꯣꯏꯒꯤꯅ ꯑꯝꯇ ꯄꯤꯊꯣꯛꯇꯦꯕ ꯀꯩꯅꯣ ꯇꯧꯕ ꯁꯨꯝ ꯑꯩꯈꯣꯏ ꯁꯨꯝ ꯀꯣꯏꯁꯟ ꯁꯦꯝꯕ ꯈꯣꯠꯄꯗꯣ
ꯑꯥ
ꯑꯩꯈꯣꯏ ꯀꯩꯅꯣꯅ ꯗꯦꯝꯅ ꯁꯦꯝꯃꯦꯗꯤ ꯍꯥꯏꯔꯕ ꯀꯣ ꯇ ꯁꯟꯁꯦ ꯑꯗꯨꯒ ꯁꯦꯝꯃꯁꯨ ꯃꯣꯏꯅ ꯇꯥꯛꯔꯑꯝꯕꯕꯨꯗꯤ ꯑꯗꯨꯗꯤ ꯌꯥꯎꯗ ꯌꯥꯎꯔꯦꯕ ꯑꯗꯨꯒ ꯁꯤ ꯍꯪꯉꯅꯤ ꯍꯥꯏꯔꯝꯕꯗꯨꯗꯤ ꯀꯔꯤꯝ ꯍꯥꯏꯔꯝꯗꯕ ꯑꯗꯨꯗ ꯑꯩꯈꯣꯏꯒꯤ ꯍꯟꯗꯛꯁꯤ ꯅꯨꯡꯉꯥꯏꯔꯤꯁꯤꯅ ꯑꯃꯨꯛ ꯈꯤꯇꯪ ꯈꯤꯇꯪ ꯔꯤꯂꯦꯛꯁ ꯑꯣꯏꯌꯦꯕ ꯍꯟꯗꯛ ꯑꯦꯛꯖꯥꯝꯗꯣ ꯍꯥꯟꯅꯒꯤꯗꯤ ꯇꯔꯦ ꯀꯩꯝꯇ ꯂꯩꯅꯕ ꯈꯣꯠꯄꯒ ꯌꯥ ꯐꯥꯔꯁꯦꯝꯗꯗꯤ
ꯑꯩꯈꯣꯏꯅ ꯍꯟꯗꯛ ꯍꯟꯗꯛ ꯑꯩꯣꯏ ꯅꯤꯡꯉꯦ ꯑꯣꯖꯥ ꯈꯔ ꯂꯩꯔꯤꯌꯦ ꯇꯥ ꯊꯤꯈꯗ ꯎ ꯎ ꯑꯗ ꯅꯨꯡꯉꯥꯏꯕ
ꯑ ꯍꯣꯏ ꯍꯟꯗꯛ ꯍꯟꯗꯛꯅ ꯑꯃꯨꯛ ꯈꯤꯇꯪ ꯐꯝꯃꯤꯟꯅꯕꯒ ꯑꯗꯨ ꯈꯪꯕ꯭ꯔꯥ ꯑꯗꯥ ꯈꯪꯕ꯭ꯔꯥꯅ ꯈꯔ ꯍꯪꯅꯕꯗꯣ ꯌꯥꯗꯦ ꯌꯥꯏꯕ ꯑꯗꯨ ꯌꯥꯝ ꯌꯥꯝ ꯀꯥꯏꯍꯟꯕꯗꯤ ꯅꯠꯇꯕ ꯁꯨꯝ ꯂꯥꯁꯧꯔꯒ ꯀꯩꯗ ꯈꯔ ꯈꯔꯗꯤ
ꯍꯣꯏ ꯑꯩꯈꯣꯏꯅꯅꯦ ꯁꯤꯟꯅꯔꯤꯗ ꯇꯥꯏꯃꯤꯡꯁꯤꯅꯦ ꯑꯣꯖꯥꯅꯅꯦ ꯁꯥꯏꯟ ꯇꯧꯕ ꯇꯥꯏꯃꯤꯡ꯫ ꯁꯥꯏꯟ ꯇꯧꯕ ꯇꯥꯏꯃꯤꯡ ꯑꯗꯒꯤ ꯆꯥ ꯊꯛꯑꯒ ꯊꯛꯑꯦ ꯆꯥ ꯊꯛꯄꯁꯤꯁꯨ ꯄꯥꯛ ꯐꯪꯕꯗꯤ
ꯑꯥ
ꯑꯩꯈꯣꯏꯗ ꯑꯌꯥꯝꯕ ꯀꯩꯅꯣꯗꯒꯤ ꯗꯤ ꯑꯦꯝ ꯗꯒꯤ ꯂꯧꯏ ꯏꯝꯄꯣꯔꯇꯦꯟ ꯅꯣꯏꯗꯒꯤ
ꯎꯝ
ꯅꯥꯍꯥꯟ ꯀꯔꯤ
ꯉꯍꯥꯟ ꯑꯩꯈꯣꯏ ꯀꯩꯅꯣ ꯁꯦꯛ ꯊꯣꯛꯄ ꯅꯨꯃꯤꯠꯇꯣ
ꯎꯝ
ꯑꯗꯨꯗ ꯀꯩꯅꯣ ꯇꯧꯕ ꯑꯩꯁꯦ ꯑꯩꯒ ꯑꯩꯈꯣꯏ ꯏꯃꯥꯟꯅꯕꯤ ꯑꯃꯒ ꯑꯗꯨꯝ ꯑꯩꯒꯁꯨ ꯑꯗꯨꯝ ꯇꯤꯟꯅꯕ ꯁꯦꯀꯦꯟ ꯕꯦꯟꯁꯇ ꯇꯥꯕ ꯁꯦꯟꯇ꯭ꯔꯦꯜ ꯍꯣꯜꯗꯁꯨ ꯇꯥꯕ
ꯎꯝ
ꯎꯝ ꯀꯩꯅꯣ ꯔꯣꯗꯣ ꯔꯣ ꯑꯃ ꯑꯅꯤ ꯑꯍꯨꯝ ꯔꯣ ꯃꯉꯥ ꯊꯣꯛꯑꯒ ꯊꯥꯏꯑꯌꯦꯕ ꯅꯤ ꯔꯣ ꯚꯦꯟꯁ ꯑꯃꯃꯝ ꯇꯧꯔꯒ ꯊꯥꯕꯗ ꯑꯗ ꯔꯣ ꯈꯨꯗꯤꯡꯒꯤ ꯑꯣꯖꯥ ꯑꯃꯃꯝ ꯐꯝꯕꯤꯗꯣ
ꯋꯥꯎ
ꯑꯗꯨꯃꯥꯏꯅ ꯑꯣꯖꯥ ꯑꯃꯝ ꯐꯃ ꯂꯩꯕ ꯑꯗ ꯗꯥꯏꯔꯦꯛ ꯑꯩꯈꯣꯏꯒꯤꯗꯨꯗ ꯑꯩꯈꯣꯏꯒꯤꯗꯗꯤ ꯑꯣꯖꯥ ꯅꯨꯄꯤ ꯑꯅꯤ ꯑꯣꯏꯅ ꯇꯥꯔꯕ
ꯎꯝ
ꯊꯪꯅꯕ ꯑꯩꯈꯣꯏꯒꯤ ꯅꯥꯀꯟꯒꯤꯗꯨꯒ ꯑꯩꯈꯣꯏꯅ ꯁꯦꯀꯦꯟ ꯔꯣꯗ ꯐꯝꯕꯅꯦꯕ ꯑꯗꯨ ꯑꯗꯨꯒ ꯑꯗꯨꯒꯤ ꯁꯦꯀꯦꯟ ꯔꯣ ꯑꯗꯨꯒꯤ ꯗ ꯑꯩꯁꯦ ꯁꯦꯀꯦꯟ ꯕꯦꯟꯁꯇ ꯐꯝꯕ ꯑꯣꯖꯥꯅꯨꯄꯤ ꯑꯗꯨꯒꯤꯗꯣ ꯃꯃꯥꯡꯗ ꯑꯗꯨꯝ ꯂꯦꯞꯄꯒ ꯑꯗꯨꯝ ꯂꯦꯞꯄ ꯂꯩꯔꯦ ꯃꯥꯁꯦ ꯃꯅꯤꯡꯗꯒ ꯁꯨꯡ ꯆꯠ ꯁꯠꯇꯦꯀꯣ ꯃꯥꯗꯤ ꯁꯥꯏꯟ ꯇꯩꯕ ꯂꯧ ꯃꯅꯤꯡꯗ ꯆꯠꯂꯨꯔꯅꯤ ꯑꯗꯨ ꯃꯇꯨꯡꯗ ꯁꯨꯡꯆꯠ ꯆꯠꯇꯦꯕ ꯃꯥ ꯑꯗꯨꯝ ꯂꯩꯔꯦ ꯑꯗꯨꯒ ꯑꯩꯈꯣꯏ ꯏꯃꯥꯟꯅꯕꯤ ꯑꯃꯅ ꯂꯣꯏꯔꯝꯗꯥꯋꯥꯏꯗꯅꯤꯅꯦ ꯃꯥꯅ ꯑꯗꯨꯒꯤ ꯆꯨꯁꯇꯣꯝ ꯑꯝꯇ ꯍꯥꯏꯔꯛꯑꯣꯅꯦ ꯑꯩꯉꯣꯟꯗ ꯍꯥꯏꯕ ꯑꯩꯅ ꯆꯨꯁꯠ ꯁꯨꯃꯥꯏꯅ ꯑꯩꯁꯨ ꯃꯥꯅ ꯌꯦꯡꯉꯦ ꯈꯪꯗꯗ ꯁꯨꯠ ꯗꯣ ꯈꯨꯠꯅ ꯑꯣꯏꯅ ꯁꯨꯃꯥꯏꯅ ꯇꯧꯔꯒꯥ ꯈꯣꯠꯂꯦ ꯀꯩꯅꯣꯗꯥ ꯕꯦꯟꯁꯇ ꯑꯣꯏꯅ ꯊꯤꯜꯂꯒ ꯁꯨꯃꯥꯏꯟ ꯇꯧꯔ ꯍꯥꯏꯕꯀꯣ ꯑꯗꯨꯒ ꯃꯥꯅ ꯈꯨꯠꯇ ꯊꯤꯟꯗ꯭ꯔꯁꯨ ꯊꯣꯛꯈ꯭ꯔꯣ ꯍꯪꯅꯔꯒ ꯂꯩꯔꯅꯨ ꯅꯁꯥ ꯅꯁꯥꯒꯤ ꯂꯣꯏꯔꯗꯤ ꯊꯣꯛꯈ꯭ꯔꯣ ꯇꯧꯔꯛꯑꯦ
ꯇꯧꯋꯤꯀꯣ ꯅꯨꯄꯤꯅ ꯍꯦꯟꯅ ꯁꯤꯊꯤꯀꯣ ꯎꯝꯍꯨ ꯅꯨꯄꯤꯅꯦ ꯍꯦꯟꯅ ꯁꯥꯊꯤꯀꯣ
ꯅꯨꯄꯥꯅ ꯑꯃꯨꯛ ꯈꯤꯇꯪꯒ ꯎꯁꯟꯅꯗꯕ ꯍꯩꯌꯦꯕ
ꯍꯩꯕꯅꯦ
ꯑ ꯃꯣꯏꯖꯤꯅ ꯍꯦꯛꯇ ꯎꯒꯔꯗꯤ ꯉꯥꯡꯉꯒꯦꯗꯅꯤ
ꯉꯥꯏ ꯅꯨꯄꯤꯁꯤꯗꯤꯕꯀꯣ ꯑꯦ ꯅꯍꯥꯟ ꯀꯩ ꯅꯨꯃꯤꯠꯇꯅ ꯂꯥꯁꯦ ꯑꯦ ꯁꯤ ꯊꯣꯛꯄ ꯅꯨꯃꯤꯠꯇ ꯑꯣꯏꯔ ꯃꯥꯜꯂꯦ ꯁꯥꯏꯟ ꯇꯧꯕꯁꯤꯗꯅꯦ ꯑꯦ ꯁꯤꯗ ꯃꯅꯤꯄꯨꯔꯅꯤꯅ ꯑꯩꯈꯣꯏꯗꯤ ꯑꯩꯈꯣꯏ ꯃꯅꯤꯄꯨꯔ ꯂꯣꯏꯌꯦꯕꯀꯣ ꯑꯗꯨꯗ ꯍꯥꯏꯗꯤ ꯃꯅꯤꯄꯨꯔ ꯑꯩꯈꯣꯏ ꯃꯅꯤꯄꯨꯔ ꯂꯣꯏ ꯂꯧꯍꯜꯂꯦ ꯏꯂꯤ ꯌꯥꯗꯦ ꯅꯣꯏꯗꯤ ꯏꯪꯂꯤꯁꯇ ꯍꯣꯜꯂꯦ ꯍꯥꯏꯕꯅꯦꯕ ꯑꯗꯨꯒꯅꯦ ꯑꯥ ꯑꯗꯨꯅꯦ ꯃꯁꯤꯗ ꯍꯧꯖꯤꯛ ꯃꯅꯤꯄꯨꯔꯁꯤꯗ ꯄꯥꯕ ꯇꯟꯕꯩ ꯄꯥꯎꯗꯤ ꯄꯥꯔꯛꯄ ꯑꯗꯨꯒꯅꯦ ꯈꯔ ꯍꯪꯅꯒꯦ ꯇꯧꯕꯁꯤꯅꯦ ꯁꯥꯏꯟ ꯇꯧꯕꯁꯤꯗ ꯈꯔ ꯍꯪꯅꯒꯦ ꯇꯧꯔꯛ ꯀꯥꯟꯖꯗꯦ ꯁꯥꯏꯟ ꯁꯥꯏꯟ ꯇꯧꯕꯗꯨꯕꯨ ꯍꯦꯛ ꯑꯃ ꯇꯧ ꯂꯣꯏꯔꯒ ꯑꯃꯃꯨꯛ ꯇꯧꯕꯗꯤꯦ ꯑꯍꯨꯝ ꯆꯪꯉꯦꯕ ꯑꯣꯖꯥ
ꯑꯥ
ꯑꯣꯖꯥ ꯑꯃ ꯃꯌꯥꯏ ꯂꯦꯞꯍꯜꯂꯦ ꯑꯗꯨꯒ ꯑꯣꯖꯥꯅꯤꯗꯨꯅ ꯁꯥꯏꯟ ꯇꯧꯔꯦ ꯑꯣꯖꯥꯅꯤꯗ ꯂꯣꯏꯕꯒ ꯑꯃ ꯑꯗꯨꯝ ꯇꯣꯛꯈꯠꯂꯛꯏꯕ ꯆꯥ ꯊꯛꯄꯕꯤ ꯊꯥꯔꯛ ꯠꯇꯕꯅꯦꯕ ꯑ ꯑꯗꯨ ꯑꯩ ꯁꯤ ꯅꯨꯃꯤꯛꯇꯗꯦ ꯅꯩꯔꯝꯕꯅꯤ ꯃꯅꯤꯄꯨꯔꯤ ꯁꯥꯏ ꯂꯣ ꯂꯣ ꯏ ꯆ ꯂꯝꯂꯝꯕꯅꯦ ꯍ
ꯁꯨꯝ ꯍꯥꯏꯖꯕ ꯋꯥꯅꯤ ꯄꯥꯈꯤꯗ꯭ꯔꯗꯤ ꯈꯤꯇꯪ ꯑꯩꯈꯣꯏꯗ ꯀꯩꯅꯣ ꯇꯧꯕꯗꯣ ꯇꯧꯕꯅꯦꯕ ꯃꯅꯤꯄꯨꯔꯤꯁꯦ
ꯍꯣꯏ
ꯑꯩꯈꯣꯏꯁꯦ ꯍꯟꯇꯪ ꯃꯅꯤꯄꯨꯔꯤ ꯑꯣꯏꯅ ꯂ ꯂꯧꯍꯜꯂꯤꯦ
ꯎꯝ ꯑꯣ ꯑꯩꯈꯣꯏꯗꯤ ꯏ ꯕꯦꯁ ꯂꯧꯔꯦ ꯀꯩꯅꯣꯗꯅ ꯁꯦꯀꯦꯟ ꯁꯦꯡꯕ ꯊꯥꯔꯠ ꯁꯦꯡꯕꯗ
ꯎꯝ
ꯑꯗꯨꯒ ꯑ ꯊꯥꯔꯖꯤꯤꯟ ꯑꯥ ꯀꯔꯦꯌꯥꯔꯥ
ꯃꯃꯥꯡꯒꯤ ꯐꯥꯔꯁ ꯁꯦꯝꯗꯗꯤ ꯏꯪꯂꯤꯁ ꯂꯧꯋꯦꯕꯀꯣ
ꯑꯝ
ꯑꯗꯨꯒ ꯍꯟꯗꯛꯅꯨꯛ ꯁꯦꯟꯟ ꯃꯅꯤꯄꯨꯔꯤꯒ ꯍꯤꯟꯗꯤꯒ ꯍꯥꯞꯄ ꯄꯦꯟꯗꯤ ꯇꯧꯕꯁꯨ ꯌꯥꯎꯋꯦ ꯊꯥꯠꯗ ꯀꯩ ꯑꯣꯏ
ꯍꯤꯟꯖꯤꯕꯨ ꯀꯅꯥ ꯂꯧꯗꯨꯅꯦ ꯀꯅꯥ ꯂꯧꯒꯦ
ꯍꯤꯟꯗꯤ ꯃꯣꯏ ꯂꯧꯋꯦ ꯃꯣꯏ ꯅꯨꯄꯥ ꯅꯨꯄꯥ ꯃꯣꯏ ꯅꯨꯄꯥ ꯑꯍꯨꯝ ꯑꯃ ꯂꯧꯋꯦ ꯑꯗꯨꯒ ꯅꯨꯄꯤ ꯈꯔꯒ ꯂꯧꯕꯅꯤ꯫
ꯎꯝ ꯌꯥꯝꯃꯝꯃꯣꯏꯕ꯫
ꯌꯥꯝꯗꯦ ꯃꯅꯤꯄꯨꯔꯤꯗꯅ ꯍꯦꯜꯂꯦ꯫
ꯎꯝ꯫
ꯁꯨꯝ ꯍꯤꯟꯗꯤꯒꯤ ꯃꯌꯥꯝ ꯊꯥꯗꯣꯔꯛꯑꯃꯤꯅ ꯀ꯭ꯂꯥꯁ ꯑꯦꯠꯇꯒꯤ
ꯃꯅꯤꯄꯨꯔꯅ ꯑꯃꯨꯛ ꯇꯨꯌꯦꯞ ꯄꯨ ꯌꯥꯎꯔꯛꯄꯅꯤꯅ
ꯎꯝ
ꯍꯩꯁ ꯃꯤꯅꯤꯠ ꯀꯩꯅꯣꯒꯛꯇ ꯉꯥꯏꯔꯦ ꯑꯃꯃꯈꯥꯏ ꯃꯤꯅꯤꯃꯝ
ꯆꯤꯆꯦ ꯍꯣꯏ ꯏꯆꯤꯅ ꯅꯥꯎ ꯀꯌꯥꯅꯦ?
ꯑꯩꯈꯣꯏ ꯑꯍꯨꯝ ꯅꯣꯏ ꯀꯌꯥ
ꯈꯣꯏ ꯃꯔꯤ ꯆꯤꯆꯦꯅ ꯀꯌꯥ ꯁꯨꯕ ꯑꯥ ꯑꯩꯅ ꯑꯍꯟ ꯎ ꯅꯨꯄꯤ ꯀꯌꯥ ꯅꯨꯄꯥ ꯀꯌꯥ
ꯑꯩꯒꯤ ꯃꯈꯥꯗ ꯅꯨꯄꯤ ꯑꯃ ꯑꯗꯨꯒ ꯈ꯭ꯋꯥꯏ ꯑꯇꯣꯝꯕ ꯗꯣ ꯅꯨꯄꯥ
ꯎꯝ
ꯅꯪꯒꯤ ꯗꯤ
ꯑꯩꯈꯣꯏꯒꯤꯅ ꯑꯩꯅ ꯑꯩꯅ ꯑꯩꯅ ꯑꯍꯟ ꯑꯣꯏꯔꯒ ꯑꯩ ꯃꯇꯨꯡꯗ ꯅꯨꯄꯤ ꯑꯗꯨꯒ ꯑꯇꯣꯝꯕ ꯑꯅꯤ
ꯑꯥ
ꯑꯔꯣꯏꯕꯗꯤ ꯅꯨꯄꯥ ꯉꯥꯛꯇ
ꯎꯝ ꯅꯪ ꯋꯥꯡꯈꯦꯝꯗꯒꯤ ꯀꯩꯅꯣ ꯈꯪꯉꯛꯇ꯭ꯔꯣ ꯆꯦꯀꯤ ꯇꯥꯟ ꯆꯂꯤ
ꯒꯤꯇꯥꯟꯖꯂꯤ ꯃꯃꯤꯡꯗꯤ ꯇꯥꯈ꯭ꯔꯦ ꯑ ꯈꯪꯉꯦ - ꯈꯪꯉꯦ ꯆꯦ ꯒꯤꯇꯥꯟꯖꯥꯂꯤ ꯃꯤ ꯈꯔ ꯅꯣꯏꯕꯗꯣ ꯅꯠꯇ꯭ꯔꯣ ꯑ ꯍꯣꯏ ꯑꯩꯅ ꯈꯜꯂꯤ ꯃꯤꯁꯦ ꯑꯣꯏꯗꯣꯏꯔꯗꯤ ꯂꯩ ꯃꯥꯗꯣ ꯍꯧꯖꯤꯛ ꯀꯩ ꯀꯌꯥ ꯀꯌꯥ ꯇꯝꯃꯤꯒꯦ
ꯍꯧꯖꯤꯛ ꯑꯩ ꯁꯦꯝꯒꯥꯏꯅꯤ
ꯑꯣꯏꯔꯝꯗꯧ ꯃꯥꯜꯂꯦ
ꯖꯤ ꯄꯤ ꯗ ꯇꯝꯃꯦ ꯃꯥꯖꯨ ꯃꯤꯁ ꯂꯧꯋꯦ
ꯑ ꯑꯩꯅ ꯈꯜꯂꯤ ꯃꯤꯁꯦ ꯑꯣꯏꯔꯝꯃꯗꯤ ꯆꯨꯝꯃꯝꯕꯁꯨ ꯌꯥꯏ
ꯑ ꯏꯔꯥꯗ ꯇꯝꯃꯛ ꯄꯥꯅꯤ
ꯑꯣ ꯀꯩꯅꯣ ꯇꯧꯕ ꯀꯩꯅꯣ ꯀꯩ ꯌꯨꯝꯅꯥꯛ ꯀꯩ ꯑꯣꯏꯒꯦ
ꯒꯤꯇꯥꯟ ꯁꯣꯔꯣꯛ ꯈꯥꯏꯕꯝ
ꯑꯣ ꯈꯪꯗꯦ ꯈꯪꯗꯦ ꯑꯗꯨꯗꯤ ꯃꯃꯤꯡꯗꯤ ꯇꯥꯏ ꯇꯥꯏ ꯆꯦ ꯀꯩ ꯊꯝꯒꯦ
ꯍꯣꯏ ꯊꯝ ꯊꯝꯃꯦ
ꯎꯝ